ꯍꯜꯂꯣ
ꯍꯥꯎ ꯍꯥꯎ ꯇꯥꯏꯌꯦ ꯀꯩꯗꯧꯔꯝꯃꯤꯅꯣ
ꯀꯩꯁꯨꯝ ꯀꯩꯁꯨꯝ ꯊꯣꯏꯗꯣꯛꯄ ꯇꯧꯗꯦ ꯁꯨꯝ ꯃꯄꯥꯟꯗ ꯁꯨꯝ ꯐꯝꯂꯝꯕꯅꯤ ꯆꯥꯛ ꯆꯥꯔꯕꯣ
ꯆꯥꯔꯦ ꯀꯩ ꯏꯟꯖꯥꯡ ꯆꯥꯔꯒꯦ ꯅꯪꯗꯤ
ꯑꯣ ꯑꯩꯈꯣꯏꯒꯤꯗꯤ ꯑ ꯀꯩꯅꯣ ꯊꯣꯡꯉꯦ ꯉꯥ ꯀꯧꯇꯥ ꯍꯥꯏꯗꯣꯔꯥ ꯀꯧꯇꯥ ꯉꯥ ꯍꯥꯏꯗꯣꯏꯔꯥ ꯈꯪꯗꯦ ꯑꯗꯨꯗꯨ ꯑꯣꯢꯅ ꯊꯣꯡꯉꯦ ꯑꯗꯣ ꯃꯔꯨꯞ ꯑꯣꯏꯒꯤꯗꯤ ꯀꯩꯥ ꯏꯟꯖꯥꯡ ꯆꯥꯔꯒꯦ
ꯑꯩꯈꯣꯏꯒꯤꯗꯤ ꯎꯝ ꯀꯩꯅꯣ ꯊꯣꯡꯑꯦ ꯁꯧꯒꯔꯤ ꯑꯃꯅꯦ ꯎꯆꯤꯅ ꯅꯍꯥꯟ ꯑꯩꯅ ꯑꯦꯁꯀꯥꯁꯟ ꯆꯠꯄꯒꯤ ꯈꯔ ꯂꯩꯔꯛꯄꯅꯦ ꯑꯗꯨꯗꯣ ꯍꯋꯥꯏ ꯃꯪꯒꯜ ꯑꯄꯣꯞꯄꯒ ꯍꯋꯥꯏ ꯃꯪꯒꯜꯗꯨꯒ ꯄꯨꯂꯞ ꯇꯤꯡꯃꯤꯟꯅꯕꯅꯤ ꯇꯤꯡꯕ ꯂꯣꯏꯔꯒ ꯑꯗꯨ ꯀꯥꯡꯈꯧ ꯆꯥꯁꯦꯅ ꯆꯥꯔꯦ
ꯑꯗꯣ ꯍꯥꯏꯗꯤ ꯑꯦꯛꯁꯀ꯭ꯔꯁꯟ ꯆꯠ ꯍꯥꯏꯔꯒ ꯅꯣꯏ ꯅꯍꯥꯟ ꯁ꯭ꯀꯨꯜꯒꯤ ꯑꯦꯛꯁꯀꯥ ꯁꯟ ꯆꯠꯄꯗꯣ
ꯎꯝ
ꯑꯗꯨ ꯍꯥꯏꯗ ꯑꯗꯨꯗꯣ ꯍꯥꯏꯗꯤ ꯀꯃꯥꯏ ꯀꯃꯥꯏꯅ ꯇꯧꯒꯦ ꯋꯥꯔꯤ ꯂꯤꯔꯛ ꯎꯗꯅ ꯑꯋꯥ ꯅꯨꯡꯉꯥꯏꯗꯣ
ꯍꯣꯏ ꯍꯣꯏ ꯂꯩꯔꯀꯦ ꯂꯩꯔꯀꯦ ꯑꯩꯈꯣꯏꯁꯦ ꯑꯗꯨꯝ ꯁꯥꯇ꯭ꯔ ꯑꯗꯨꯝ ꯈꯔ ꯌꯥꯝꯃꯦꯕꯀꯣ ꯑꯩꯈꯣꯏ ꯁ꯭ꯀꯨꯜꯁꯦ
ꯎꯝ
ꯎꯝ ꯑꯁꯤꯁꯦ ꯁꯥꯇ꯭ꯔ ꯑꯗꯨꯝ ꯁꯥꯇ꯭ꯔ ꯃꯁꯤꯡ ꯗꯥꯏꯔꯦꯛꯇꯤ ꯈꯪꯗ꯭ꯔꯦ ꯆꯥꯎꯔꯥꯛꯄ ꯕꯁ ꯃꯥꯄꯟꯃꯨꯛꯇꯤ ꯆꯠꯂꯦꯕ
ꯎꯝ
ꯎꯝ ꯁꯤꯗꯩꯗ ꯍꯣꯏ ꯍꯣꯏ ꯑꯣꯖꯥ ꯑꯣꯖꯥ ꯁꯦꯛꯁꯟ ꯁꯦꯛꯁꯟ ꯈꯥꯏꯗꯣꯛꯑ ꯂꯣꯏ ꯇꯥꯍꯟꯈ꯭ꯔꯦꯕ ꯑꯈꯣꯢ ꯕꯁꯇꯨ ꯑꯣꯖꯥ ꯇꯥꯏꯌꯦꯕꯀꯣ ꯑꯩꯗ ꯊꯥꯔꯒ ꯑꯩꯈꯣꯏꯁꯦ ꯆꯠꯂꯝꯗꯥꯏꯁꯤꯗ ꯑꯩꯁꯦ ꯌꯨꯝꯗꯒꯤ ꯇꯤꯐꯤꯟ ꯀꯩꯀꯥ ꯄꯨꯔ ꯆꯠꯂꯦꯕ ꯑꯗꯣ ꯑꯗꯨꯒ ꯑꯥꯗ ꯑꯩꯈꯣꯏꯁꯦ ꯁ꯭ꯀꯨꯜ ꯌꯧꯔꯤ ꯁ꯭ꯀꯨꯜ ꯌꯧꯕꯒ ꯑꯉꯥꯡꯈꯩꯁꯦ ꯍꯦꯛꯇ ꯃꯣꯏꯁꯦ ꯏꯁꯀꯥꯔꯁꯟ ꯆꯠꯇꯣꯔꯝꯃꯦ ꯁꯥꯗꯅ ꯃꯥꯏ ꯃꯥꯒꯤ ꯊꯣꯡꯕꯑꯣ ꯊꯥꯛꯄꯑꯣ ꯑꯗꯒꯤ ꯍꯥꯎꯔ ꯍꯥꯎꯔꯕ ꯏꯟꯖꯥꯡ ꯃꯌꯥꯝ ꯑꯃꯁꯨ ꯄꯨꯔ ꯂꯥꯛꯑꯦ ꯃꯌꯥꯝ ꯈꯔ ꯗꯨ ꯑꯗꯨꯝ ꯄꯨꯔ ꯂꯥꯛꯑꯦꯀꯣ ꯍꯥꯏ ꯇꯥꯔꯦ ꯑꯣꯖꯥꯗꯩ ꯀꯩꯩ ꯁꯥꯇ꯭ꯔꯅꯁꯨ ꯇꯥꯗꯦ ꯑꯣꯖꯥꯅꯁꯨ ꯍꯦꯟ ꯍꯦꯟꯗꯦ ꯑꯗꯨꯅꯤ ꯇꯧꯔꯤꯁꯦ ꯑꯣꯖꯥꯒ ꯑꯗꯨꯝ ꯏꯅ ꯑꯗꯨꯝ ꯄꯁꯜꯂꯛꯑꯦꯕ ꯆꯥꯅꯤꯉꯥꯏꯖꯤ ꯑꯗꯨꯃꯥꯏꯅ ꯃꯣꯏꯖꯨ ꯄꯨꯔꯂꯥꯛ ꯑꯦ ꯂꯛꯄꯁꯦ ꯑꯈꯣꯏꯅ ꯑꯦ ꯌꯥꯝ ꯆꯥꯁꯟꯂꯩꯅꯨ ꯍꯣꯔꯦꯟ ꯕꯁꯇꯥ ꯒꯨꯝꯕ ꯁꯨꯝ ꯑꯥ ꯑꯣꯅꯤꯡꯕ ꯈꯣꯠꯅꯤꯡꯕ ꯁꯨꯃ ꯐꯥꯎ ꯇꯥꯔꯒꯗꯤ ꯒꯨꯂꯤ ꯈꯔꯥ ꯆꯥꯁꯟꯂꯣꯅꯦ ꯈꯣꯠꯂꯤꯅꯦ ꯑꯗꯨꯃꯥꯏꯅꯥ ꯑꯩꯅꯁꯨ ꯍꯥꯢꯐꯦꯠ ꯏꯅꯐꯣꯝ ꯃꯆꯥ ꯑꯃꯥ ꯁꯨꯝ ꯇꯧꯕꯅꯦꯕꯀꯣ ꯑꯗꯨꯗ ꯁꯨꯃꯥꯏꯅ ꯑꯃꯨꯛ ꯑ ꯑꯩꯈꯣꯏꯒꯤ ꯑꯣꯖꯥ ꯁꯥꯔ ꯄ꯭ꯔꯤꯟꯁꯤꯄꯥꯜꯁꯤꯅ ꯍꯥꯏ ꯇꯔꯦ ꯁꯥꯔ ꯑꯉꯥꯡꯈꯩꯗꯣ ꯌꯥꯔꯒꯗꯤ ꯀꯣꯛ ꯉꯥꯎꯕꯩ ꯒꯨꯂꯤꯗꯣ ꯑꯗꯨ ꯈꯔ ꯉꯥꯎꯒꯜꯂꯦ ꯍꯥꯏꯕ ꯑꯉꯥꯡꯈꯩꯗꯣ ꯑꯗꯨ ꯃꯣꯏꯗꯒꯤ ꯄꯤꯖꯅꯕ ꯇꯧꯍꯧꯁꯤ ꯈꯣꯠꯁꯤ ꯑꯗꯥꯏꯅ ꯄꯥꯎ ꯍꯥꯏꯔꯛꯄꯗꯒꯤ ꯍꯥꯏꯇꯥꯔꯦ ꯑꯩꯁꯨ ꯄꯥꯈꯠꯇꯅ ꯍꯣꯔꯦꯟ ꯑꯣꯔꯛꯄ ꯍꯥꯏꯕꯁꯤ ꯑꯩꯈꯣꯏꯁꯨ ꯑꯣꯖꯥ ꯈꯣꯏꯗꯁꯨ ꯑꯗꯨꯝ ꯀꯩꯅꯣꯝꯃ ꯁꯨꯝ ꯇꯟꯕ ꯑꯃ ꯁꯨꯝ ꯐꯥꯎꯋꯤꯗꯅꯀꯣ ꯅ ꯑꯗꯨꯗꯣ ꯑꯈꯣ ꯑꯗꯨꯒꯤ ꯑꯇꯟꯕ ꯃꯌꯥꯝꯗꯣ ꯐꯥꯎꯗꯅꯕꯅꯦ ꯍꯥꯏꯅ ꯑꯩꯈꯣꯏꯁꯦ ꯑꯉꯥꯡꯈꯩꯗꯣ ꯒꯨꯂꯤ ꯄꯤꯖꯗꯅ ꯈꯣꯠꯇꯅ ꯇꯧꯔꯦ ꯐꯖꯅ ꯑꯗꯨꯏ ꯇꯧꯔ ꯃꯇꯨꯡꯗ ꯑꯩꯈꯣꯏꯅ ꯃꯣꯏꯗ ꯍꯥꯏꯔꯦ ꯖꯔꯅꯤ ꯆꯠꯇꯣꯏꯁꯦ ꯑꯁꯀꯔꯁꯟꯅꯤꯅ ꯐꯖꯅ ꯃꯌꯥꯝ ꯃꯥꯡꯗ ꯌꯥꯝ ꯒ꯭ꯌꯥꯟ ꯇꯥꯅ ꯑꯩꯈꯣꯏꯒꯤ ꯁ꯭ꯀꯨꯜꯒꯤ ꯂꯩꯔꯤꯕ ꯍꯥꯏꯗꯤ ꯗꯤꯁꯤꯄ꯭ꯂꯤꯟ ꯀꯩꯀꯥꯁꯦ ꯃꯣꯏꯗꯁꯨ ꯎꯠꯂꯝꯁꯤ ꯑꯇꯣꯞꯄ ꯁ꯭ꯀꯨꯜꯅꯁꯨ ꯃꯇꯧ ꯇꯝꯖꯍꯧꯅꯤꯡꯉꯥꯏ ꯑꯁꯨꯃꯥꯏꯅ ꯐꯖꯅ ꯑꯗꯨꯝ ꯃꯦꯅꯦꯖ ꯇꯧꯋꯦ ꯍꯥꯏꯇꯥꯔꯦꯀꯣ ꯑꯗꯨꯃꯥꯏꯅ ꯇꯧꯔꯒ ꯑꯩꯈꯣꯏꯖꯤ ꯈꯣꯡꯁꯥꯟꯕ ꯍꯧꯋꯦ ꯈꯣꯡꯁꯥꯟꯕ ꯍꯧꯕꯁꯤꯗ ꯑꯩꯈꯣꯏꯖꯤ ꯀꯪꯂꯥꯗ ꯍꯥꯟꯅ ꯆꯪꯉꯦꯕꯀꯣ
ꯎꯝ
ꯑꯗꯨꯒ ꯀꯪꯂꯥꯗ ꯍꯥꯟꯅ ꯆꯪꯉꯦ ꯀꯪꯂꯥ ꯆꯪꯉ ꯃꯇꯨꯡꯗ ꯀꯩꯅꯣ ꯇꯧꯔꯦ ꯑꯩꯈꯣꯏꯁꯦ ꯑꯥ ꯀꯪꯂꯥꯁꯤꯗ ꯑꯉꯥꯡꯒꯩꯁꯦ ꯂꯣꯏ ꯍꯣꯏꯗꯣꯛꯑꯦ ꯑꯇꯣꯞꯄ ꯁ꯭ꯀꯨꯜꯁꯨ ꯃꯣꯏ ꯈꯔ ꯂꯥꯛꯑꯦꯕꯀꯣ ꯑꯗꯣ ꯑꯈꯣꯢ ꯏꯁꯀ꯭ꯨꯜ ꯒꯤꯅꯗꯤ ꯉꯁꯥꯏ ꯑꯉꯥꯡꯒꯩꯁꯨ ꯂꯣꯏꯅꯃꯛ ꯍꯥꯏꯕ ꯂꯣꯏ ꯏꯜꯂꯦꯕ ꯈꯔ ꯉꯥꯎꯁꯤꯟꯅꯕ ꯈꯔꯕꯨꯗꯤ ꯌꯥꯎꯋꯦ ꯑꯗꯨ ꯉꯥꯎꯁꯤꯟꯅꯕ ꯈꯔꯈꯩꯗꯣ ꯃꯣꯏ ꯒ꯭ꯌꯥꯟ ꯇꯥꯕꯅ ꯍꯦꯟꯅ ꯂꯣꯏꯅꯃꯛ ꯅꯝꯕꯅꯤꯅ ꯍꯥꯏ ꯇꯔꯦ ꯃꯣꯏꯒꯤ ꯂꯥꯡꯉꯤꯕ ꯃꯤꯈꯩꯗꯣ ꯄꯥꯠꯅꯔꯈꯩꯗꯣ ꯑꯗꯣ ꯑꯩꯈꯣꯏꯅ ꯄꯨꯜꯍꯟꯕꯤꯗ꯭ꯔꯦꯕ ꯄꯨꯜꯍꯟꯗꯕꯅꯤꯅ ꯃꯣꯏꯅꯁꯨ ꯈꯔ ꯍꯥꯏꯗꯤ ꯏꯁꯝ ꯁꯝꯅ ꯑꯩꯒ ꯅꯪꯒꯁꯦ ꯀ꯭ꯂꯣꯖ ꯑꯣꯏꯅ ꯇꯤꯟꯅꯔꯦ ꯇꯤꯟꯅꯔꯛꯄꯁꯦ ꯑꯩꯈꯣꯏꯕꯥꯅꯤꯗꯤ ꯑꯗꯨꯝ ꯋꯥꯔꯤꯁꯦ ꯑꯗꯨꯝ ꯄꯨꯟꯗꯣꯏꯅꯤ ꯃꯣꯏꯒꯤꯗꯣ ꯋꯥꯔꯤꯗꯣ ꯄꯨꯜꯂꯣꯏꯗꯕꯅꯤꯅ ꯋꯥꯔꯤ ꯄꯨꯗꯕ ꯃꯤꯁꯤꯒ ꯄꯨꯟꯕ ꯃꯤꯁꯤꯒ ꯍꯥꯏꯗꯤ ꯄꯨꯟꯗꯕ ꯑꯍꯨꯝꯒꯤ ꯃꯔꯛꯁꯤꯗ ꯋꯥꯔꯤ ꯋꯥꯔꯤ ꯍꯥꯏꯗꯤ ꯈꯔ ꯂꯥꯡꯕ ꯃꯤꯁꯦ ꯊꯥꯖꯤꯟꯕ ꯍꯥꯏ ꯇꯥꯔꯦ ꯑꯗꯨꯏ ꯇꯥꯔꯗꯤ ꯃꯣꯏ ꯑꯍꯨꯝꯗꯨꯅ ꯗꯣꯃꯤꯅꯦꯠ ꯇꯧꯋꯤꯗꯅꯀꯣ ꯑꯥꯃꯣꯏꯒꯤ ꯀꯟꯁꯦꯞꯇ ꯈꯔ ꯈꯔ ꯑꯩꯈꯣꯏꯅꯁꯨ ꯑꯦꯄ꯭ꯂꯥꯏ ꯈꯔ ꯇꯧꯔꯦ ꯑꯉꯥꯡꯗꯒꯤ ꯑꯗꯨꯅ ꯑꯗꯨꯝ ꯐꯖꯅ ꯑꯗꯨꯝ ꯏꯐꯦꯛꯇꯤꯞ ꯑꯣꯏꯒꯤꯌꯦꯕꯀꯣ
ꯎꯝ
ꯑꯝ ꯒꯌ꯭ꯥꯟ ꯇꯥꯅ ꯑꯗꯨꯝ ꯆꯠꯈꯤꯕ ꯅꯨꯃꯤꯠꯇꯣ ꯑꯗꯨꯗꯩꯗ ꯑꯩꯈꯣꯏꯁꯦ ꯀꯪꯂꯥꯒꯤ ꯑꯗꯨꯝ ꯀꯪꯂꯥꯁꯤꯗ ꯐꯤꯐꯇꯤ ꯃꯤꯅꯠꯁꯦ ꯑꯦꯔꯥꯎꯟ ꯁꯨꯃꯥꯏꯅ ꯑꯗꯨꯝ ꯆꯠꯍꯜꯂꯦ ꯍꯥꯏꯇꯥꯔꯦ ꯆꯠꯂꯦ ꯆꯠꯂꯕ ꯃꯇꯨꯡꯁꯤꯗ ꯃꯣꯏꯗꯨꯁꯨ ꯍꯥꯏꯔꯦ ꯑꯥ ꯉꯁꯤ ꯁꯤꯒꯤ ꯖꯒꯥꯁꯤꯒꯤ ꯃꯔꯝꯗ ꯍꯥꯏꯐꯦꯠ ꯍꯥꯏꯔꯦ ꯑꯩꯈꯣꯏꯅꯁꯨ ꯀꯣ ꯑꯗꯨꯝ ꯃꯣꯏꯒꯤ ꯑꯗꯨꯝ ꯈꯪꯕ ꯑꯉꯥꯡꯁꯨ ꯑꯗꯨꯝ ꯌꯥꯎꯔꯝꯃꯦ ꯑꯌꯥꯝꯕ ꯑꯗꯨꯝ ꯑꯩꯈꯣꯏꯅ ꯐꯖꯅ ꯑꯗꯨꯝ ꯍꯥꯏꯔꯣ ꯃꯣꯏꯗ ꯁꯤꯒꯤ ꯖꯒ ꯁꯤꯅꯤ ꯁꯨꯃꯥꯏ ꯁꯨꯃꯥꯏꯅ ꯁꯤ ꯃꯇꯝ ꯊꯣꯛꯈꯤꯕꯅꯤ ꯈꯣꯠꯈꯤꯕꯅꯤ ꯂꯣꯏꯅꯃꯛ ꯑꯗꯨ ꯂꯣꯏꯔ ꯃꯇꯨꯡꯗ ꯑꯩꯈꯣꯏꯁꯦ ꯋꯥꯇꯔ ꯋꯥꯇꯔ ꯄꯥꯛꯇ ꯑꯃꯨꯛ ꯆꯠꯂꯦ ꯄꯣꯁꯪꯕꯝꯒꯤꯗ ꯑꯗꯨ ꯋꯥꯀꯜ ꯋꯥꯇꯔ ꯄꯥꯔꯛꯁꯦ ꯆꯠꯄ ꯀꯥꯟꯁꯤꯗ ꯑꯩꯈꯣꯏꯁꯦ ꯎꯝ ꯁꯨꯃꯥꯏꯅ ꯇꯧꯔꯦ ꯑꯩꯈꯣꯏꯅ ꯆꯠꯂꯤꯕ ꯋꯥꯇꯔ ꯄꯥꯔꯛꯁꯦ ꯑꯁꯨꯛꯀꯤ ꯃꯇꯤꯛ ꯅꯨꯡꯉꯥꯏ ꯍꯥꯏꯇꯥꯔꯦ ꯐꯝ ꯖꯥꯒꯁꯦ ꯑꯗꯨꯗꯩꯗꯨꯗ ꯑꯩꯈꯣꯏꯁꯦ ꯆꯥꯛ ꯍꯥꯟꯅ ꯆꯥꯊꯣꯛꯑꯦ ꯆꯥꯛ ꯆꯥꯊꯣꯛꯑ ꯃꯇꯨꯡꯗ ꯏꯔꯨꯖ ꯃꯥꯏꯊꯖꯕ ꯂꯣꯏꯅꯃꯛ ꯇꯧꯔꯦ ꯑꯣꯖꯥꯁꯤꯡꯁꯨ ꯄꯨꯂꯞ ꯁꯥꯇ꯭ꯔ ꯁꯨ ꯑꯗꯨ ꯃꯥꯏꯅ ꯑꯗꯨꯝ ꯏꯔꯨꯖ ꯃꯥꯏꯊꯖꯕ ꯈꯣꯏꯒꯤ ꯅꯥꯟꯗꯕꯤꯒ ꯌꯥꯝ ꯌꯥꯎꯋꯦꯕꯀꯣ
ꯎꯝ
ꯌꯥꯝ ꯅꯨꯡꯉꯥꯏꯕ ꯑꯃ ꯑꯣꯏꯅꯤ ꯅꯪꯁꯨ ꯅꯣꯡꯃ ꯆꯠꯂꯒ ꯌꯦꯡꯉꯣꯑꯣ ꯑꯗꯨꯗꯒꯤ ꯑꯩꯈꯣꯏꯁꯦ ꯊꯣꯛꯂꯛꯑꯦ ꯂꯣꯏꯔꯒ ꯑꯗꯨꯗ ꯄꯨꯡ ꯑꯃꯒ ꯃꯈꯥꯏꯒꯤ ꯆꯥꯡꯗꯒꯤ ꯂꯩꯔꯝꯃꯦ ꯑꯗꯨꯗꯒꯤ ꯑꯩꯈꯣꯏꯁꯨꯦ ꯊꯣꯛꯂꯛꯑꯦ ꯊꯣꯛꯂꯛꯑꯒ ꯑ ꯀꯩꯅꯣꯗ ꯃꯨꯛ ꯈꯣꯏꯁꯨ ꯆꯠꯂꯦ ꯓꯨꯗ ꯓꯨ ꯆꯠꯄ ꯄꯀꯥꯟꯖꯤꯗ ꯑꯩꯈꯣꯏꯁꯦ ꯍꯥꯟꯅꯗꯤ ꯑꯩꯈꯣꯏꯅ ꯑꯉꯥꯡ ꯑꯣꯏꯔꯤꯉꯩꯗ ꯓꯨ ꯆꯠꯄ ꯀꯥꯟꯗꯗꯤ ꯑꯗꯨꯝ ꯑꯥ ꯍꯥꯏꯗꯤ ꯂꯩꯔꯝꯃꯤꯕ ꯁꯥ ꯉꯥꯁꯤꯡꯁꯤꯁꯨ ꯃꯈꯟ ꯁꯨꯅ ꯑꯗꯨꯝ ꯎꯐꯪꯉꯤꯗꯅꯀꯣ ꯑꯗꯣ ꯍꯧꯖꯤꯛꯇꯤ ꯓꯨꯁꯦ ꯌꯥꯝ ꯀꯟꯅ ꯀꯩꯅꯣ ꯇꯧꯕꯗꯨꯣ ꯑꯣꯏꯗ꯭ꯔꯦꯕꯀꯣ ꯁꯨꯝ ꯑꯩꯒꯤ ꯑꯣꯏꯕ ꯃꯣꯠꯇꯗꯤ ꯁꯨꯝ ꯍꯥꯏꯖꯕꯩ ꯋꯥꯅꯤꯀꯣ
ꯍꯥꯏꯗꯤ ꯁꯥ ꯉꯥꯁꯦ ꯍꯥꯏꯗꯤ ꯁꯨꯝ ꯌꯥꯝꯅ ꯂꯩꯇ꯭ꯔꯕ꯭ꯔꯕ
ꯍꯣꯏ ꯍꯣꯏ ꯂꯩꯇ꯭ꯔꯦ ꯌꯥꯝꯅ ꯑꯗꯨꯅ ꯌꯥꯝꯅ ꯂꯩꯇ꯭ꯔꯕꯅꯤꯅ ꯀꯩꯗꯧꯒꯦ ꯍꯥꯏꯕ ꯃꯇꯝꯗ ꯉꯁꯥꯏꯒꯤ ꯑꯩꯈꯣꯏꯗꯗꯤ ꯑꯃꯨꯛ ꯌꯥꯝ ꯀꯟꯅ ꯀꯩꯅꯣ ꯇꯧꯕꯗꯣ ꯑꯣꯏꯗ꯭ꯔꯦꯕ ꯑꯗꯣ ꯑꯉꯥꯡꯈꯩꯗꯗꯤ ꯃꯣꯏꯗꯤ ꯌꯥꯝꯅ ꯑꯦꯛꯁꯥꯏꯇꯦꯠ ꯑꯣꯏꯕꯗꯣ ꯍꯥꯏꯗꯤ ꯂꯥꯏꯛ ꯇꯒ ꯇꯝꯃꯒ ꯌꯥꯎꯕ ꯁꯨꯝ ꯏꯁꯝꯁꯝꯅ ꯄꯥꯏꯊꯟ ꯑꯃꯨꯛꯀꯤ ꯃꯃꯥꯄꯣꯛ ꯑꯝꯇ ꯎꯗ꯭ꯔꯤꯕꯅꯤꯅ ꯍꯥꯏꯇꯥꯔꯦ ꯃꯣꯏꯗꯤ ꯌꯥꯝꯅ ꯍꯔꯥꯎꯕꯗꯣ ꯐꯥꯎꯋꯦꯕ ꯑꯗꯒꯤ ꯁꯖꯤ ꯁꯉꯥꯏꯒꯗꯣ ꯑꯁꯤꯒꯨꯝꯕ ꯈꯪꯗꯦ ꯑꯩꯈꯣꯏꯅ ꯂꯥꯏꯔꯤꯛꯇꯒ ꯍꯦꯛ ꯍꯥꯏꯕꯗ ꯁꯨꯃꯥꯏ ꯁꯨꯃꯥꯏꯅ ꯇꯧꯕ ꯄꯣꯠꯅꯤ ꯈꯣꯠꯄꯅꯤ ꯀꯥꯏꯅ ꯇꯥꯈꯤꯕ ꯄꯣꯠꯇꯣ ꯗꯥꯏꯔꯦꯛ ꯃꯤꯠꯃꯥꯡꯗ ꯎꯔꯛꯄꯗ ꯃꯣꯏꯗ ꯌꯥꯝꯅ ꯑꯦꯛꯁꯥꯏꯇꯦꯠ ꯃꯣꯃꯦꯟꯒ ꯑꯣꯏꯔꯒ ꯌꯥꯝꯅ ꯃꯦꯃꯣꯔꯦꯕꯜ ꯑꯣꯏꯒꯤꯕꯀꯣ ꯉꯥꯡꯉꯩꯗꯒꯤ ꯐꯖ ꯐꯖꯕ ꯐꯤꯗꯕꯦꯛ ꯃꯌꯥꯝ ꯑꯃ ꯂꯥꯛꯈꯤꯑꯦ ꯅꯨꯃꯤꯠꯇꯣ ꯑꯗꯨꯗꯒꯤ ꯑꯩꯈꯣꯏꯁꯦ ꯂꯣꯏꯔꯦ ꯖꯨꯗꯒꯤ ꯄꯣꯠ ꯆꯩ ꯈꯔ ꯂꯩꯕ ꯌꯥꯕ ꯑꯌꯥꯝꯕꯅ ꯁꯥꯟꯅꯄꯣꯠ ꯉꯥꯛꯇ ꯌꯣꯟꯕꯅꯤꯅ ꯑꯉꯥꯡꯒꯩꯁꯦ ꯑꯗꯨꯗꯨꯗ ꯃꯣꯏꯅ ꯄꯨꯔꯛꯄ ꯄꯩꯁꯥ ꯑꯌꯥꯝꯕ ꯂꯣꯏ ꯂꯣꯏꯔꯝꯒꯗ꯭ꯔꯅ ꯈꯜꯂꯦ ꯑꯩꯅꯁꯨ ꯁꯨꯝ ꯈꯟꯕꯗꯀꯣ
ꯎꯝ
ꯐꯅꯌꯥꯝ ꯁꯅꯄꯣꯠ ꯂꯩꯕꯅ ꯂꯩꯕ
ꯑꯗꯣ ꯍꯧꯖꯤꯛ ꯍꯧꯖꯤꯛꯀꯤ ꯖꯨꯁꯦ ꯁꯤꯗ ꯍꯥꯏꯗꯤ ꯁꯖꯤꯒꯨꯝ ꯕ ꯁꯉꯥꯏꯒꯨꯝꯕꯗꯤ ꯂꯩꯍꯧꯗ꯭ꯔꯕꯣ
ꯂꯩꯍꯧꯋꯤ ꯂꯩꯍꯧꯋꯤ ꯑꯗꯨꯗꯤ ꯃꯔꯥꯡ ꯀꯥꯏꯍꯧꯋꯦꯕꯀꯣ ꯊꯥꯏꯅ ꯒꯤ ꯔꯥꯏꯅꯣꯡ ꯀꯩ ꯀꯩꯀꯥ ꯑꯗꯨꯝꯕ ꯑꯗꯒꯤ ꯁꯑꯣꯝ ꯀꯩꯀꯥꯒꯤ ꯎꯔꯛꯇꯦꯕ ꯂꯩꯕꯗꯤ ꯂꯩꯔꯝꯕ ꯌꯥꯏ ꯇꯧꯕꯇꯕꯨ ꯑꯩꯈꯣꯏꯅ ꯀꯩꯅꯣ ꯇꯧꯕꯗꯣ ꯀꯌꯥ
ꯍꯥꯏꯗꯤ ꯑꯩꯈꯣꯏꯅ ꯉꯍꯥꯟꯋꯥꯏ ꯆꯠꯄ ꯀꯥꯟ ꯀꯥꯟꯗꯗꯤꯀꯣ ꯁꯖꯤꯛ ꯗꯤ ꯂꯩꯔꯒ ꯍꯥꯏꯗꯤ ꯁꯉꯥꯏꯒꯨꯝꯕꯁꯤꯗꯤ ꯂꯩꯕꯁꯦ ꯍꯥꯏꯗꯤ ꯎꯔꯝꯗꯦꯕ
ꯑꯣ ꯑꯣ
ꯑꯩꯈꯣꯏꯅ ꯆꯠꯄ ꯀꯥꯟꯗꯨꯗꯅ ꯃꯣꯏ ꯂꯩꯇꯕꯩ ꯃꯇꯥꯡ ꯑꯣꯏꯕꯒꯤꯔ ꯑꯗꯨꯁꯨ ꯍꯥꯏꯗꯤ ꯈꯪꯗ꯭ꯔꯦ ꯑꯗꯨꯗꯨꯒ ꯍꯥꯏꯗꯤ ꯑ ꯃꯤꯠꯅꯒ ꯑꯗꯨꯝ ꯗꯥꯏꯔꯦꯛꯀ ꯎꯕꯗꯣ
ꯑꯥ ꯑ
ꯑꯗꯨꯗꯤ ꯎꯗꯦꯕ ꯍꯥꯏꯗꯤ ꯁꯉꯥꯏꯁꯦ
ꯍꯣꯏ ꯍꯧꯖꯤꯛ ꯑꯗꯨ ꯀꯟꯅ ꯀꯩꯅꯣ ꯇꯧꯕꯗꯨ ꯑꯣꯏꯈꯤꯗ꯭ꯔꯦ
ꯎꯝ ꯑꯗꯨꯒ ꯀꯩ ꯍꯥꯏꯅꯤ ꯋꯥꯏꯅꯨꯒꯨꯝꯕꯁꯦ ꯁꯒꯨꯝꯕ ꯎꯆꯦꯛꯀꯖꯤꯛꯇꯤ ꯂꯩꯍꯧꯗꯕ꯭ꯔꯥ ꯑꯗꯒꯤ ꯍꯥꯏꯗꯤ ꯁꯑꯣꯡꯒꯨꯝꯕ ꯑꯗꯒꯤ ꯀꯕꯣꯛ ꯀꯩꯒꯨꯝꯕ ꯍꯥꯏꯗꯤ ꯑꯩꯈꯣꯏꯅ ꯉꯍꯥꯟꯈꯩ ꯆꯠꯄ ꯀꯥꯟꯗꯗꯤ ꯑꯗꯨꯒꯨꯝꯕ ꯆꯤꯇꯤ ꯈꯔꯗꯤ ꯂꯩꯍꯧꯋꯦꯕ ꯍꯥꯏꯗꯤ ꯌꯥꯝꯗ꯭ꯔꯁꯨ ꯃꯁꯤꯡꯁꯦ
ꯎꯝ
ꯑꯗꯣ ꯍꯧꯖꯤꯛꯇꯤ ꯍꯥꯏꯕꯗꯤ ꯀꯃꯥꯏ ꯀꯃꯥꯏꯅ ꯇꯧꯔꯤ ꯍꯥꯏꯕꯗꯤ ꯁꯑꯣꯡꯒꯨꯝꯕ ꯑꯗꯒꯤ ꯀꯥꯕꯣ ꯀꯩꯒꯨꯝꯕ ꯑꯗꯒꯤ ꯀꯩꯊꯦꯡꯗ ꯍꯥꯏꯕ꯭ꯔꯥ ꯀꯩꯅꯣꯃ ꯀꯩꯒꯤ ꯃꯈꯜꯒꯤ ꯑꯣꯏꯕ ꯀꯩꯒꯤ ꯍꯥꯏꯗꯤ ꯃꯥꯥꯏ ꯐꯦꯃꯤꯂꯤꯗꯤ ꯑꯣꯏꯕ ꯑꯃ ꯂꯩꯔ ꯂꯩꯗꯅ ꯑꯗꯨꯒꯨꯝꯕꯗꯨꯗꯤ ꯂꯩꯍꯧꯗ꯭ꯔꯕ ꯍꯥꯏꯇꯗꯤ ꯁꯨꯝ
ꯃꯣꯏꯁꯦ ꯈꯔ ꯂꯩꯥꯏꯍꯧꯕꯁꯨ ꯌꯥꯎꯋꯦ ꯂꯩꯍꯧꯗꯕꯁꯨ ꯑꯗꯨꯝ ꯌꯥꯎꯔꯦ ꯍꯥꯏꯕꯗꯨꯅꯤ
ꯑꯣ ꯑꯗꯨꯒ ꯍꯥꯏꯗꯤ ꯂꯣꯛꯇꯥꯛꯇꯒꯗꯤ ꯆꯠꯇ꯭ꯔꯣ
ꯂꯣꯛꯇꯥꯛꯁꯦ ꯆꯠꯂꯦ ꯑꯗꯨ ꯂꯣꯏꯔ ꯃꯇꯨꯡꯗ ꯁꯨꯝ ꯋꯥꯔꯤꯁꯦ ꯂꯩꯔꯛꯀꯦꯕꯀꯣ ꯀꯣꯏꯔꯨꯁꯦ ꯑꯗꯨꯗꯒꯤ ꯊꯣꯛꯂꯛ ꯑꯦ ꯖꯨꯗꯩ ꯊꯣꯂꯦ ꯖꯨꯗꯩ ꯊꯣꯂꯛꯒ ꯑꯩꯈꯣꯏꯁꯦ ꯓꯦꯠ ꯒꯥꯔꯗꯦꯟꯗ ꯑꯃꯨꯛ ꯆꯪꯉꯦꯕꯀꯣ
ꯑꯥ
ꯖꯒꯥꯗꯤ ꯅꯪ ꯍꯥ ꯑꯃꯨꯛ ꯂꯩ ꯄꯜꯂꯨꯔꯦ ꯄꯜꯂꯨꯔꯒ ꯑꯩꯈꯣꯏꯁꯦ ꯂꯣꯛꯇꯥꯛꯇ ꯑꯗꯨꯝ ꯂꯣꯁꯜꯂꯦ ꯂꯣꯛꯇꯥꯛꯇ ꯑꯗꯨ ꯃꯇꯝ ꯑꯌꯥꯝꯕ ꯑꯗꯨꯝ ꯂꯣꯏ ꯂꯣꯏꯁꯜꯂꯦ ꯑꯁꯨꯝꯕ ꯂꯩꯕꯒ ꯑꯩꯈꯣꯏꯁꯦ ꯑꯩꯈꯣꯏꯅ ꯍꯜꯂꯛꯄꯗ ꯄꯨꯡ ꯃꯉꯥ ꯃꯈꯥꯏ ꯇꯔꯨꯛ ꯇꯔꯨꯛ ꯃꯈꯥꯏ ꯁ꯭ꯋꯥꯏꯃꯨꯛ ꯇꯥꯃ ꯁꯤ ꯃꯔꯛꯇꯗꯤ
ꯎꯝ
ꯑꯗꯨꯗꯨꯕ ꯑꯩꯈꯣꯏꯁꯦ ꯑꯗꯨꯝ ꯂꯝꯕꯤꯗ ꯂꯥꯛꯑꯦ ꯂꯥꯛꯄꯒ ꯑꯣꯖꯥꯁꯤꯡꯁꯦ ꯃꯥꯔꯀꯦꯇꯤꯡ ꯆꯪꯁꯦꯅ ꯑꯩꯈꯣꯏꯁꯦ ꯃꯥꯔꯀꯦꯇꯤꯡ ꯁꯨꯝ ꯑꯃꯨꯛꯁꯨ ꯆꯪꯉꯦ
ꯑꯣ
ꯑꯗꯨꯃꯥꯏꯅ ꯇꯧꯔꯒ ꯑꯗꯨꯝ ꯑꯌꯥꯝꯕ ꯑꯦꯛꯀꯔꯁꯟꯁꯦ ꯑꯗꯨꯝ ꯂꯣꯏꯁꯤꯟꯒꯤ ꯍꯥꯏꯕ ꯇꯥꯔꯦ
ꯎꯝ ꯑꯗꯨꯗꯤ ꯍꯥꯏꯗꯤ ꯃꯥꯔꯀꯦꯇꯤꯡ ꯆꯪꯕ ꯀꯥꯟꯗꯨꯗ ꯍꯥꯏꯗꯤ ꯀꯩ ꯀꯩ ꯂꯩꯔꯛꯀꯦ
ꯃꯥꯔꯀꯦꯇꯤꯡꯁꯦ ꯑꯩ ꯎꯆꯤꯅꯥ ꯂꯩꯔꯛꯑꯦ ꯑꯗꯒꯤ ꯁꯣꯏꯗꯣꯟ ꯁꯣꯏꯕꯨꯡ ꯈꯔ ꯑꯗꯨꯝ ꯑꯩꯈꯣꯏ ꯁ꯭ꯋꯥꯏꯗꯕꯨꯗꯤ ꯐꯪꯕꯨꯗꯤ ꯐꯪꯉꯦ ꯑꯗꯨ ꯑꯣꯏ ꯇꯥꯔꯒꯁꯨ ꯃꯤ ꯃꯤꯒꯤ ꯂꯝꯒꯤ ꯍꯥꯏꯕ ꯑꯃ ꯂꯩꯗꯅꯀꯣ
ꯎꯝ
ꯑꯗꯣ ꯁꯤꯒꯤꯁꯦ ꯑꯗꯨꯝ
ꯗꯣ ꯍꯧꯖꯤꯛ ꯐꯥꯟꯁꯦ ꯍꯥꯏꯗꯤ ꯂꯤꯆꯤ
ꯎꯝ ꯑꯍꯣꯏ ꯂꯤꯆꯤ ꯗꯨꯁꯨ ꯁꯨ ꯑꯗꯨꯝ ꯀꯩꯅꯣꯗꯁꯨ ꯌꯣꯜꯂꯦ ꯂꯣꯛꯇꯥꯛꯇꯁꯨ ꯁꯦꯟꯗ꯭ꯔꯥꯒꯤꯗꯣ
ꯎꯝ
ꯑꯥ ꯑꯗꯨꯗꯁꯨ ꯑꯗꯨꯝ ꯐꯖꯅ ꯑꯗꯨꯝ ꯌꯣꯜꯂꯦ ꯍꯥꯏꯇꯔꯦ
ꯁꯤ ꯍꯥꯏꯗꯤ ꯂꯨꯄꯥ ꯀꯌꯥꯒꯤ ꯀꯌꯥꯃꯨꯛ ꯑꯗꯨꯃꯥꯏꯅ ꯇꯧꯒꯦ
ꯎꯝ ꯂꯤꯆꯤꯁꯦ ꯑꯗꯨꯝ ꯃꯥꯒꯤ ꯐ ꯆꯥꯝꯃ ꯁꯨꯃꯥꯏꯅ ꯑꯗꯨꯝ ꯁ꯭ꯋꯥꯏ ꯔꯦꯟꯖꯇ ꯑꯗꯨꯝ ꯃꯣꯏ ꯃꯥꯏꯒꯤ ꯃꯤ ꯃꯤꯒꯤ ꯃꯈꯥ ꯌꯥꯝ ꯄꯣꯜꯂꯦ ꯍꯥꯏꯕꯗꯨꯅꯤ
ꯎꯝ ꯗꯣ ꯍꯥꯏꯗꯤ ꯃꯔꯨꯞꯅ ꯂꯩꯔꯛꯄ ꯀꯥꯟꯗꯗꯤ ꯍꯥꯏꯗꯤ ꯁꯨꯝ ꯃꯔꯨꯞꯀꯤ ꯋꯥꯈꯜꯗ ꯍꯥꯏꯗꯤ ꯂꯤꯆꯤꯒ ꯍꯥꯏꯗꯤ ꯇꯥꯡꯉꯦꯅ ꯈꯟꯕ꯭ꯔꯥ ꯅꯠꯇ꯭ꯔꯒ ꯑꯗꯨꯝ ꯌꯥꯏꯌꯦꯅ ꯑꯗꯨꯃꯥꯏꯅ ꯈꯟꯕ꯭ꯔꯣ
ꯂꯤꯆꯤꯁꯦ ꯑꯗꯨꯝ ꯐꯩ ꯌꯥꯏ
ꯍꯥꯏꯗꯤ ꯃꯔꯨꯞꯅ ꯂꯩ